ꯂꯣ ꯇꯥꯕ꯭ꯔꯧ
ꯇꯥꯏ ꯇꯥꯏ ꯌꯥꯝ ꯁꯦꯡꯅ ꯇꯥꯏ
ꯑ
ꯀꯥꯏ ꯀꯥꯏ ꯆꯠꯂꯨꯏ ꯍꯥꯏꯅꯣ
ꯄꯖꯥꯔ ꯆꯂꯨꯕꯅꯤꯗ
ꯀꯩꯀꯩ ꯂꯩꯊꯔꯨꯔꯕ ꯅꯣꯏꯖꯦ ꯀꯣꯡꯕ ꯕꯠ ꯄꯣ ꯀꯣꯡꯕ ꯕꯖꯥꯔꯗ ꯆꯠꯂꯨ ꯃꯥꯜꯂꯤꯗ ꯄꯎꯅꯥ ꯕꯖꯥꯔꯒꯤ ꯕ꯭ꯔꯥꯟꯁꯇꯨꯖꯥ
ꯀꯣꯡꯕ
ꯎꯝ ꯀꯣꯡꯕ ꯕꯖꯥꯔ ꯄꯧꯅꯥ ꯕꯖꯥꯔꯗ ꯕ꯭ꯔꯥꯟꯁ ꯂꯩꯗꯨꯗꯤ ꯈꯪꯗ꯭ꯔꯤꯕꯣ
ꯗꯦꯗ ꯑꯗꯨꯗꯤ ꯑꯈꯣꯏꯗꯤ ꯑꯥ ꯑꯉꯥꯡꯒꯤ ꯒꯥꯂꯤꯗꯩ ꯂꯩꯔꯛꯏꯗ
ꯑꯉꯥꯡꯒꯤ ꯈꯣꯡꯒꯥꯎ ꯐꯨꯔꯤ ꯌꯥꯝ ꯍꯣꯡ ꯍꯣꯡꯕ ꯌꯥꯎꯔꯤꯗꯣ ꯐꯨꯔꯤꯠ ꯇ꯭ꯔꯤꯁꯥꯠ ꯂꯨꯄꯥ ꯆꯥꯝꯃ ꯑꯗꯩꯛ ꯑꯛ ꯀꯇꯟ ꯄꯦꯟ ꯂꯨꯄꯥ ꯆꯅꯤ ꯐꯣꯔꯃꯦꯜ ꯂꯨꯄꯥ ꯆꯍꯨꯝ ꯖꯤꯟꯁ ꯂꯨꯄꯥ ꯆꯍꯨꯝ ꯅꯣꯏ ꯅꯨꯄꯤꯒꯤ ꯄ꯭ꯂꯥꯖꯣ ꯍꯥꯏꯕ꯭ꯔꯞ ꯄ꯭ꯂꯥꯖ ꯍꯥꯏꯕ꯭ꯔ ꯀꯩꯅꯣ ꯑꯗꯨꯁꯨ ꯂꯨꯄꯥ ꯆꯥꯝ ꯆꯥꯝꯄꯤ ꯌꯥꯝ ꯌꯣꯜꯂꯧꯕꯅꯦ
ꯍꯝꯍꯝ ꯂꯩꯔꯛꯇ꯭ꯔꯦ ꯑꯉꯥꯡꯒꯤ ꯕꯦꯒꯤ ꯖꯤꯟꯁ ꯍꯩꯌꯦ ꯕꯦꯒꯤꯗ ꯍꯥꯏ ꯂꯩ
ꯕꯦꯒꯤꯗ ꯉꯥꯎꯔꯦꯕ ꯍꯌꯦꯡꯗꯤ ꯅꯣꯏ ꯀꯣꯏꯕ ꯆꯠꯅꯤꯕ
ꯑꯥ
ꯀꯩ ꯂꯝꯗ ꯆꯠꯇꯣꯏꯅꯣꯅꯦ
ꯀꯪꯂꯥ ꯍꯥꯟꯅ ꯆꯠꯂꯅꯤ ꯑꯗꯨꯒ ꯑꯦꯄꯜ ꯐꯥꯝꯗ ꯆꯥꯛ ꯆꯥꯔꯨꯔꯅꯤ
ꯀꯩ ꯃꯊꯦꯟ ꯇꯧꯊꯗꯣꯏꯅꯣꯅꯦ
ꯆꯥꯛꯁꯤꯗꯤ ꯃꯥꯏ ꯃꯥꯏ ꯃꯁꯥ ꯃꯁꯥꯒꯤ ꯊꯣꯡꯅꯔ ꯄꯨꯅꯕꯤ ꯇꯧꯔꯅꯤ
ꯑꯣ ꯏꯟꯖꯥꯡꯗꯤ ꯑꯥꯗ ꯃꯌꯥꯝ ꯑꯣꯏꯅ ꯄꯨꯟꯅ ꯄꯨꯔꯛꯄꯗꯨ ꯄꯨꯟꯅ ꯆꯥꯔꯨꯕꯩ ꯋꯥꯔꯤꯅꯤꯅꯦ ꯑꯗꯨꯗ ꯃꯣꯏ ꯑꯦꯄꯜꯗꯨꯕꯨ
ꯆꯥꯕ꯭ꯔꯥ ꯌꯦꯡꯍꯣꯜꯂꯣ ꯅꯪ ꯑꯃꯖꯖꯤꯟ ꯑꯃ ꯅꯍꯥꯟꯒꯤꯗꯣ
ꯃꯣꯏ ꯑꯦꯄꯜꯗꯨꯕꯨ ꯐꯖꯅ ꯄꯥꯜꯂꯕ ꯖꯥꯠꯂꯣ
ꯑꯦꯄꯜ ꯄꯥꯟꯗꯦꯗ
ꯄꯥꯟꯗꯤꯌꯦ
ꯎꯝ
ꯀꯩꯅꯣ ꯍꯥꯏꯁꯤꯕꯣ ꯄꯥꯟꯗ꯭ꯔꯦ ꯅꯣꯏ ꯑꯗꯨꯗꯤ ꯌꯦꯡꯕꯅꯤꯅꯦ ꯑꯗꯨꯗꯤ ꯆꯠꯇꯣꯏꯁꯤꯗ
ꯅꯠꯇꯦꯕꯀꯣ ꯆꯥꯛ ꯆꯥꯐꯝꯁꯦ ꯂꯩꯇꯕ
ꯑꯥ
ꯄꯨꯜꯂꯒ ꯆꯥꯕ ꯌꯥꯗ꯭ꯔꯦꯗꯅ ꯑꯗꯩ ꯖꯦꯠ ꯒꯥꯔꯗꯦꯟꯗꯨꯁꯨ ꯄꯨꯁꯤꯜꯂꯒ ꯆꯥꯕ ꯌꯥꯗꯦꯕ ꯌꯥꯗꯕꯅꯤꯅ ꯑꯃꯣꯏ ꯑꯥꯗ ꯄꯤꯛꯅꯤꯛ ꯑꯣꯏꯅ ꯇꯧꯕꯗꯤ ꯌꯥꯏꯌꯦꯕ ꯀꯣ ꯑꯗ ꯑꯩꯈꯣꯏꯅ ꯅꯨꯄꯤ ꯉꯥꯛꯇꯁꯨ ꯑꯣꯏꯔꯦ ꯑꯗꯒꯤ ꯑꯉꯥꯡ ꯃꯆꯥ ꯃꯆꯥ ꯆꯦꯟꯕꯁꯨ ꯃꯌꯥꯝ ꯌꯥꯎꯔꯦ ꯊꯣꯡ ꯊꯥꯛꯄꯗꯣ ꯖꯟ ꯖꯥꯟ ꯑꯣꯏꯔꯦ ꯑꯗꯨꯏ ꯁꯔꯨꯛꯄꯨꯗꯤꯅꯦ ꯑꯩꯈꯣꯏ ꯑꯩꯈꯣꯏ ꯊꯣꯡꯉꯒ ꯆꯥꯐꯝꯗꯨꯒꯤ ꯈꯜꯂꯒ ꯍꯧꯖꯤꯛꯀꯤ ꯑꯦꯄꯜ ꯐꯥꯔꯝꯗꯨꯗꯤ ꯆꯥꯐꯝ ꯂꯩꯗꯅ ꯆꯥꯕ ꯌꯥꯏꯌꯦꯕ ꯄꯨꯁꯜꯂꯒ ꯃꯌꯥꯝ ꯑꯦꯟꯖꯣꯏ ꯇꯧꯕꯗꯣ ꯑꯗ ꯂꯝ ꯍꯥꯡ ꯁꯨ ꯍꯥꯡꯕꯅꯤꯅ ꯆꯥꯕꯒꯤ ꯈꯜꯂꯒ ꯑꯦꯄꯜ ꯐꯥꯔꯝꯗꯣ ꯆꯠꯁꯦꯅ ꯍꯥꯏꯕꯅꯤꯗ
ꯀꯩꯅꯣꯒꯤ ꯑꯣ ꯃꯣꯏꯗꯒꯤ ꯄꯨꯔꯛꯑꯒ ꯆꯥꯕꯁꯨ ꯌꯥꯕ ꯃꯣꯏꯒꯤꯅ
ꯌꯥꯏ ꯑꯦꯄꯜ ꯐꯥꯒꯤꯗꯤ ꯂꯨꯄꯥ ꯇꯔꯥ ꯇꯔꯥ ꯈꯛꯇꯅꯦ ꯒꯥꯔꯤ ꯑ ꯑꯗꯨꯅꯁꯨ ꯐꯠꯇ꯭ꯔꯥ ꯆꯥꯔꯒ ꯏꯁꯇꯣꯠ ꯅꯨꯡꯗꯣꯠ ꯅꯝꯕꯁꯨ ꯑꯗꯨꯝ ꯌꯥꯕꯅꯦꯕꯀꯣ
ꯎꯝ
ꯃꯐꯝꯗꯣ ꯑꯩꯈꯣꯏ ꯆꯠꯂꯨꯔꯦꯕ ꯑꯩꯁꯨ ꯁ꯭ꯀꯨꯜꯒꯤ ꯑꯩꯈꯣꯏ ꯑꯣꯖꯥ ꯃꯌꯥꯝ
ꯅꯨꯡꯉꯥꯏꯔꯤꯕ꯭ꯔꯣ
ꯅꯨꯡꯉꯥꯏꯕ ꯃꯐꯝꯗꯣ ꯈꯨ ꯎꯆꯤꯛ ꯑꯃ ꯅꯨꯃꯤꯗꯥꯡ ꯋꯥꯏꯔꯝꯒꯤꯗꯤ ꯈꯨꯏꯪ ꯑꯃ ꯎꯁ ꯀꯥꯎꯕ ꯎ ꯁꯤꯠꯂꯒꯅꯦ
ꯎꯝ
ꯅꯨꯡꯉꯥꯏꯕ ꯑꯣꯏꯌꯦꯕ ꯑꯩꯈꯣꯏ ꯌꯥꯝ ꯆꯤꯛꯅ
ꯌꯥꯝ ꯅꯥꯟꯕ꯭ꯔꯣ ꯃꯐꯝꯗꯨꯕꯣ
ꯎꯝ ꯎꯝ ꯅꯥꯜꯂꯦ
ꯅꯍꯜꯂꯣꯗꯤ ꯑꯗꯨꯗꯤ ꯅꯣꯏ ꯆꯠꯂꯨꯔꯒ ꯀꯃꯥꯏ ꯀꯃꯥꯏꯅ ꯇꯧꯒꯦꯗꯣ ꯐꯣꯇꯣ ꯀꯥꯞꯄꯛ ꯑꯗꯨ ꯌꯦꯡꯉꯒ ꯑꯩꯈꯣꯏꯁꯨꯨꯡ ꯆꯠꯂꯨ ꯌꯥꯏꯅꯦ ꯑꯗꯨꯗꯤ ꯍꯥꯟꯅ ꯆꯠꯇꯅ ꯍꯥꯟꯅ ꯆꯠꯂꯨꯕ ꯃꯤꯗꯒꯤ ꯈꯔ ꯁꯖꯦꯁꯟ ꯂꯧꯗꯧꯅꯤ
ꯃꯥꯅꯤ ꯃꯥꯅꯤ
ꯊꯒꯗꯧꯅꯤ ꯑꯩꯕꯨ ꯑꯩꯕꯨꯗꯤ ꯑꯩꯕꯨꯗꯤ ꯍꯌꯦꯡ ꯑꯩ ꯑꯩꯗꯣ ꯍꯌꯦꯡ ꯀꯣꯏꯕ ꯆꯠꯁꯦ ꯍꯥꯏꯕꯅꯤꯅꯣ ꯀꯃꯥꯏꯅ ꯇꯧꯗꯣꯏꯅꯣ ꯈꯪꯗꯦ
ꯎꯝ ꯑꯉꯥꯡꯈꯩꯗꯣ ꯀꯣꯏꯕ ꯈꯣꯠꯄ ꯑꯝꯇ ꯄꯨꯊꯣꯛꯄꯤꯗ꯭ꯔꯦꯅ ꯇꯧꯕꯅꯤꯅ
ꯁꯟꯗꯛꯇꯤꯒꯤ ꯀꯣꯏꯐꯝ ꯂꯛꯐꯝꯁꯦ ꯑꯔꯥꯞꯄ ꯑꯝꯇ ꯂꯩꯇ꯭ꯔꯥ
ꯎꯝ
ꯑꯅꯛꯄ ꯑꯅꯛꯄꯗ ꯑꯅꯛꯄꯅ ꯐꯔꯦꯅ ꯑꯇꯩ ꯀꯥꯏꯗ ꯀꯣꯏꯔꯨꯅꯤ ꯖꯒꯥ ꯐꯖꯕ ꯃꯐꯝꯗꯤ ꯑꯝꯇ ꯂꯩꯇꯦ
ꯎꯝ
ꯌꯥꯝ ꯑꯔꯥꯞꯄꯁꯨ ꯆꯠꯅꯤꯡꯗꯦ ꯑꯔꯥꯞꯄ ꯆꯠꯅꯤꯡꯉꯒꯅ ꯃꯅꯤꯄꯨꯔ ꯋꯥꯡꯃ ꯆꯠꯄ
ꯍꯣꯏ
ꯃꯅꯤꯄꯨꯔ ꯋꯥꯡꯃꯗꯅ ꯐꯔꯦꯕ ꯑꯩꯗꯤ ꯍꯧꯖꯤꯛ ꯌꯥꯝ ꯀꯟꯅ ꯁꯥꯟꯅꯤꯡꯉꯤ ꯎꯟ ꯃꯔꯛꯇꯗꯤ ꯂꯣꯡꯗꯥꯎꯒ ꯇꯥꯎꯗꯅ
ꯌꯥꯏꯌꯦ ꯑꯗꯨꯁꯨ ꯄꯩꯁꯥ ꯈꯤꯇꯪ ꯇꯨꯡꯁꯤꯟꯈꯤꯒꯦ
ꯑꯩꯁꯨ ꯍꯧꯖꯤꯛ ꯀꯟꯅ ꯑꯩꯁꯨ ꯀꯟꯅ ꯇꯨꯡꯁꯤꯜꯂꯤ ꯎꯟ ꯃꯔꯛꯇ ꯏꯔꯣꯏꯔꯨꯒꯦꯅ ꯎꯟꯗ ꯏꯔꯣꯏꯔꯨꯏ ꯂꯣꯡꯗꯥꯎꯒ ꯇꯥꯎꯁꯜꯂꯨꯒꯦꯅ ꯕꯖꯔ ꯆꯠꯂꯨꯃꯤ ꯏꯟꯖꯥꯡꯗꯤ ꯑꯍꯥꯎ ꯑꯍꯧꯎ ꯂꯩꯔꯝꯗꯧ ꯃꯥꯜꯂꯤ
ꯎꯝ ꯃꯆꯥ ꯙꯨꯛ ꯊꯥꯗꯣꯛ ꯑꯣ
ꯕꯥꯔ ꯆꯠꯂꯨꯔꯃꯤ ꯍꯤꯡꯖꯥꯡꯗꯤ ꯑꯍꯧꯎ ꯂꯩꯔꯝꯗꯧ ꯃꯥꯜꯂꯤ
ꯏꯟꯁꯥꯡ ꯂꯩꯔꯛꯇ꯭ꯔꯦ ꯉꯁꯤꯁꯦ ꯀꯦꯁ ꯑꯝꯇ ꯂꯩꯇꯕ ꯀꯦꯁ ꯂꯩꯇꯕꯅꯤꯅꯅꯦ ꯗꯨꯀꯥꯟ ꯃꯅꯨꯡꯒꯤꯗꯤ ꯀꯥꯞꯄ ꯌꯥꯏꯗꯅꯦ ꯏꯟꯁꯥꯡ ꯅꯥꯄꯤ ꯂꯩꯕꯗꯣ ꯄꯩꯁꯥ ꯀꯥꯞꯄꯗꯣ ꯅꯨꯡꯉꯥꯏꯇ꯭ꯔꯦꯅꯅꯦ
ꯀꯩꯅꯣꯗꯗꯤ ꯁꯨꯝ ꯃꯄꯥꯟ ꯂꯝꯗꯗꯤ ꯄꯣꯐꯝ ꯐꯝꯕꯤ ꯑꯣꯏꯔꯁꯨ ꯃꯣꯏꯗꯤ ꯖꯤꯄꯦ ꯀꯩꯀꯥ ꯂꯣꯏ ꯌꯥꯍꯜꯂꯦꯕ
ꯃꯀꯨ ꯈꯣꯛꯑꯣ
ꯃꯣꯏꯗꯤ ꯖꯤꯄꯦ ꯀꯩꯀꯥ ꯂꯣꯏ ꯌꯥꯍꯜꯂꯦꯕ ꯃꯣꯏꯗꯤ
ꯍꯣꯏ ꯁ꯭ꯋꯥꯏꯗꯗꯤ ꯏꯃꯥ ꯏꯕꯦꯟꯗꯨꯗ ꯀꯃꯥꯏꯅ
ꯑꯗꯨꯅꯦ ꯑꯥꯗ ꯐꯝꯃꯤꯗꯨꯁꯨ ꯑꯅꯨꯕꯤ ꯑꯣꯏꯒꯦꯔꯥ ꯑꯃ ꯑꯣꯏꯒꯦꯔꯥ ꯑꯗꯨꯝ ꯂꯣꯏ ꯄꯥꯏ ꯀꯩꯒꯤꯅꯣꯗꯤ ꯀꯦꯁꯁꯦ ꯃꯤ ꯄꯨꯟꯅꯗꯕ ꯑꯗꯨꯝ ꯌꯥꯎꯋꯤꯗꯅ ꯑꯗꯨꯅ ꯂꯣꯏ ꯖꯤꯄꯦ ꯂꯣꯏ ꯌꯥꯕꯤꯅꯤ
ꯎꯝ ꯎꯝ ꯑꯗꯣ ꯀꯦꯁ ꯄꯥꯏꯕꯅ ꯀꯦꯁ ꯄꯥꯏꯕꯗꯒꯤ ꯑꯦꯀꯥꯎꯟꯗ ꯂꯩꯕꯅꯦ ꯐꯩꯌꯦꯕꯥ
ꯀꯦꯁꯁꯦ ꯀꯩꯅꯣ ꯌꯥꯝ ꯇꯧꯋꯦꯕ
ꯎꯝ
ꯐꯣꯟꯗ ꯌꯥꯎꯕꯗꯨꯅ ꯁꯠ ꯀꯥꯞꯊꯣꯛꯑꯝꯃ ꯂꯣꯏꯕ ꯀꯦꯁꯀꯤꯗꯤ ꯑꯃꯨꯛ ꯄꯩꯁ ꯑꯩꯅꯥ ꯃꯄꯨꯝ ꯄꯤꯁꯟꯅꯤ ꯑꯃꯨꯛ ꯄꯩꯁꯥ ꯑꯃꯨꯛ ꯍꯟꯇꯣꯛ ꯍꯟꯖꯤꯟꯗꯨꯗ ꯃꯇꯝꯗꯣ ꯌꯥꯝ ꯃꯥꯡꯉꯦꯕ
ꯍꯣꯏ
ꯑꯗꯣ ꯈꯤ ꯑꯗꯨꯒꯨꯝꯕꯩꯗꯤ ꯃꯄꯥꯟ ꯂꯝꯅ ꯍꯦꯜꯂꯦ ꯑꯗꯨꯒꯨꯝꯕ ꯈꯔ ꯁꯝꯕꯩꯗꯤ ꯑꯩꯈꯣꯏ ꯁꯤꯗꯅ ꯗꯨꯀꯥꯟꯒꯨꯝ ꯗꯨꯀꯥꯟꯒꯨꯝꯕ ꯒ꯭ꯔꯣꯁꯔꯤꯒꯨꯝꯕ ꯀꯩꯅꯣꯒꯨꯝꯕꯗ ꯈꯛꯇ ꯚꯦꯖꯤꯇꯦꯕꯜꯁꯤꯗꯗꯤ ꯄꯩꯁꯥ ꯀꯥꯞꯄ ꯌꯥꯅꯗꯦꯕ
ꯎꯝ
ꯀꯩ ꯃꯊꯦꯜ ꯊꯣꯡꯗꯣꯔꯒꯦꯅꯦ
ꯌꯦꯟꯗꯦꯝ ꯁꯣꯏꯕꯨꯝ ꯏꯔꯣꯟꯒꯦ ꯑꯗꯨꯒ ꯍꯋꯥꯏ ꯑꯁꯥꯡꯕꯤꯅꯦ ꯈꯃꯦꯟꯅꯦ ꯀꯥꯡꯍꯧ ꯑꯃ ꯉꯧꯔꯒꯥ ꯆꯝꯐꯨꯠ ꯑꯝꯐꯨꯠꯀꯦ
ꯑꯗꯨꯗꯤ ꯑꯍꯥꯎꯕ ꯅꯠꯇꯦꯅꯦ ꯆꯥꯕ ꯌꯥꯔꯣꯏꯅꯦ ꯑꯗꯨꯗꯤ
ꯌꯥꯗꯣ ꯃꯥꯥꯟꯗꯦ ꯉꯁꯤꯁꯦ
ꯆꯥꯕ ꯌꯥꯔꯔꯣꯏ ꯑꯗꯨꯗꯤ
ꯎꯝ
ꯈꯔ ꯈꯔ ꯆꯥꯕ ꯌꯥꯅꯕ ꯑꯝꯒ ꯑꯣꯟꯊꯣꯛꯎ ꯀꯩꯅꯣ
ꯅꯣꯏꯒꯤ ꯀꯩꯅꯣꯁꯨ ꯂꯣꯏ ꯁꯨꯇꯤ ꯊꯥꯕꯁꯨ ꯂꯣꯏꯗꯧꯔꯝꯃꯅꯤ ꯗꯦꯠ ꯊꯥꯔꯇꯤꯟꯗꯒꯤ
ꯅꯤꯡꯊꯧꯀꯥꯕ ꯑꯪ ꯊꯥꯔꯇꯤꯟ
ꯍꯟꯇꯛ ꯅꯣꯡ ꯄꯥꯟꯕ ꯗꯦꯠ ꯐꯤꯞꯇꯤꯟꯗ ꯇꯥꯗꯥꯏꯅꯦ
ꯈꯪꯕꯤꯌꯦ ꯅꯣꯡ ꯃꯥꯟꯕ ꯇꯥꯕ꯭ꯔꯣ
ꯍꯟꯗꯛ ꯗꯦꯠ ꯐꯤꯞꯇꯤꯟꯗ ꯇꯥꯕ꯭ꯔ ꯀꯣꯝ ꯇꯧꯕꯅꯦ
ꯎꯝ
ꯑꯦ ꯑꯗꯨ ꯍꯥꯏꯔꯒ ꯀꯥꯡꯁꯨ ꯀꯨꯏꯗ꯭ꯔꯦꯅꯦ
ꯎꯝ ꯍꯅꯦ ꯁꯚꯦꯟꯇꯤꯤꯟꯅꯦ ꯁꯤꯛꯁꯇꯤꯟ ꯅꯠꯇꯕ꯭ꯔꯥꯅꯦ
ꯐꯤꯞꯇꯤꯟ ꯅꯠꯇꯤꯌꯦ ꯐꯤꯞꯇꯤꯟꯗꯤ ꯅꯣꯡꯃ
ꯁꯤꯛꯁꯇꯤꯟ ꯍꯥꯏꯕ ꯁꯤꯛꯁꯇꯤꯟ ꯑꯗꯨꯅꯦ ꯑꯩꯅ ꯁꯤꯛꯁꯇꯤꯟ ꯍꯥꯏꯔꯒ ꯅꯪꯅ
ꯗꯦꯠ ꯐꯤꯞꯇꯤꯟ ꯅꯣꯡꯃ ꯄꯥꯟꯕ ꯇꯥꯏ ꯍꯥꯏꯕꯅꯦ ꯀꯥꯡ ꯗꯦꯠ ꯁꯤꯛꯁꯇꯤꯟ ꯇꯥꯏ ꯍꯥꯏꯕ꯭ꯔꯣ
ꯑꯥ ꯁꯤꯛꯁꯇꯤꯟꯅꯦ
ꯑꯥꯏ ꯑꯗꯨꯗꯤ ꯈꯪꯗꯦꯅꯦ ꯑꯩꯗꯤ ꯗꯦꯠ ꯁꯕꯦꯟꯇꯤꯟꯅꯦꯅ ꯑꯗꯨꯝ ꯂꯩꯌꯦ
ꯅꯠꯇꯦ ꯁꯤꯛꯁꯇꯤꯟ
ꯑꯁ ꯀꯥꯡꯅ ꯃꯔꯣꯟꯑꯝ ꯆꯤꯛꯄꯅꯦ ꯀꯤꯍꯣꯝ ꯆꯥꯕ ꯆꯠꯅꯔꯣꯏꯗ꯭ꯔꯣ
ꯆꯠꯇꯣꯏꯅꯤ ꯀꯩꯅꯣ
ꯑꯩꯗꯤ ꯋꯥꯏꯊꯧꯗ ꯑꯣꯏꯅ ꯆꯠꯂꯨꯅꯤ ꯋꯥꯏꯊꯧ ꯒꯤꯍꯣꯝꯗꯨꯗꯤ ꯈꯨꯍꯥꯎ ꯑꯃ
ꯀꯤꯍꯣꯝ
ꯑꯩ ꯉꯥꯍꯥꯟ ꯅꯣꯡꯃ ꯑꯃ ꯆꯥꯔꯛꯑꯦ ꯑꯁꯪꯕ ꯑꯁꯪꯕ ꯑꯃ ꯄꯤꯁꯜꯂꯛꯑꯦ ꯃꯣꯏꯅ ꯑꯗꯨꯗ ꯑꯁ ꯀꯥꯏꯗꯩ ꯁꯤꯗꯤ ꯁꯤꯜ ꯁꯤꯟꯗꯤꯡ ꯁꯤꯜꯂꯝꯅꯤꯗ ꯑꯃ ꯈꯔ ꯑꯃꯨꯟꯕꯖꯤ ꯄꯤꯔꯛꯎꯗꯅ ꯍꯥꯏꯕꯗꯨꯗ ꯃꯣꯏꯅ ꯆꯥꯔꯒꯗꯤ ꯌꯦꯡꯉꯨꯅꯦ ꯅꯣꯏꯅ ꯁꯤꯜꯂꯦ ꯍꯥꯏꯔꯗꯤ ꯄꯩꯁꯥ ꯑꯝꯇ ꯂꯧꯔꯣꯏꯑꯌꯦ
ꯑꯗꯣ ꯉꯔꯥꯡ ꯂ ꯅꯍꯥꯟ ꯂ ꯑꯃ ꯆꯥꯏꯌꯦꯕꯀꯣ ꯑꯗꯨꯁꯨ ꯁꯤꯟꯗꯦꯗ ꯊꯨꯝꯃꯦ
ꯃꯥꯏꯗꯤ ꯁꯪꯇ꯭ꯔꯤꯛ ꯁꯪꯉꯦꯕ ꯑꯩꯈꯣꯏꯒꯤ ꯀꯩ ꯍꯥꯏꯅꯤ ꯃꯀꯨꯗꯨ ꯄꯨꯜꯂꯞ ꯁꯪꯉꯤ ꯑꯃꯨꯟꯕ ꯌꯦꯂꯣꯒꯤ ꯁꯔꯨꯛ ꯑꯃꯠꯇ ꯌꯥꯎꯗꯦ ꯆꯥꯔ ꯌꯦꯡꯉꯀꯥꯟꯗ ꯑꯩꯈꯣꯏ ꯍꯣꯝ ꯍꯣꯝ ꯂꯥꯎꯔꯒ ꯊꯤ ꯊꯨꯝꯕꯤꯅꯦꯕ ꯑꯗꯨꯅ ꯑꯩꯗꯤ ꯋꯥꯏꯊꯧꯗ ꯑꯣꯏꯅ ꯆꯠꯂꯅꯤ ꯆꯥꯕ ꯍꯣꯡꯖꯨ ꯍꯣꯡꯕ ꯎꯝ ꯂꯨꯄꯥ ꯆꯥꯝꯃꯒꯤ ꯆꯥꯝꯃꯒꯤ ꯃꯔꯤꯁꯨ ꯇꯧ ꯌꯥꯕ ꯆꯥꯝꯃꯒꯤ ꯃꯔꯤ ꯇꯧ ꯌꯥꯏꯑꯦꯕ ꯋꯥꯏꯊꯧꯗꯗꯤ
ꯎꯝ
ꯑꯗꯩ ꯃꯐꯝꯁꯨ ꯃꯌꯥꯝ ꯐꯃꯅꯤ
ꯎꯝ
ꯀꯤꯍꯣꯝ ꯉꯥꯛꯇꯅꯤ ꯃꯣꯏ ꯌꯣꯜꯂꯤꯖꯦ
ꯎꯝ ꯑꯗꯨꯅ ꯋꯥꯏꯊꯧꯗ ꯃꯤ ꯑ ꯀꯤꯌꯣꯝ ꯆꯥꯕ ꯆꯠꯅꯩꯁꯦ ꯃꯆꯥ
ꯃꯣꯏꯗꯤ ꯃꯣꯏ ꯃꯁꯥꯅ ꯊꯥꯖꯕꯅꯦ ꯍꯥꯏꯌꯦ ꯑꯗꯨꯗꯣ
ꯑꯩꯈꯣꯏ ꯃꯣꯏꯅ ꯃꯤꯉꯣꯟꯗꯒꯤ ꯑꯃꯨꯛ ꯂꯧꯕ ꯅꯠꯇꯕ ꯃꯣꯏꯅ ꯆꯤꯡꯗ ꯑꯗꯥꯏꯗꯤ ꯋꯥꯏꯊꯣꯛ ꯀꯩꯀꯥꯗꯤ ꯆꯤꯡ ꯑꯗꯨꯝ ꯅꯛꯅꯔꯦꯗꯅ ꯆꯤꯡ ꯃꯌꯥꯝ ꯂꯩꯗꯅ ꯑꯗꯣ ꯃꯣꯏ ꯆꯤꯡꯗ ꯊꯥꯖꯕꯅꯦ ꯃꯁꯥꯅ ꯊꯥꯖꯕꯅꯦ ꯑꯩꯕꯨꯛꯇ ꯊꯥꯖꯗꯦ ꯍꯥꯏꯕ ꯑꯗꯨꯃꯥꯏꯅ ꯊꯨꯝꯃꯝꯅꯤ ꯍꯥꯏꯕ ꯁꯟꯇ꯭ꯔꯤꯛ ꯁꯪꯉꯒ ꯑꯗꯨꯗꯅꯦ ꯀꯩꯅꯣ ꯇꯧꯁꯜꯂꯤꯁꯦ ꯊꯥꯖꯗꯗꯅ ꯍꯌꯦꯡꯗꯤ ꯀꯣꯏꯕ ꯆꯠꯇꯣꯏꯅꯤꯅ ꯍꯧꯖꯤꯛ ꯈꯣꯡꯒꯥꯎ ꯐꯨꯔꯤꯠ ꯁꯨꯗꯣꯛ ꯍꯧꯕ ꯍꯌꯦꯡ ꯑꯌꯨꯛ ꯆꯠꯈꯤꯕꯗꯨꯅ ꯅꯨꯃꯤꯠ ꯇꯥ ꯍꯜꯂꯛꯑꯅꯤ ꯑꯗꯨꯅ ꯇꯥꯏꯃꯤꯡ ꯂꯩꯇ꯭ꯔꯦ ꯇꯥꯏꯃꯤꯡ ꯂꯩꯇ꯭ꯔꯦꯅ
ꯍꯁ ꯋꯥꯏꯗ ꯍꯨꯖꯤꯛꯀꯥꯟꯁꯤꯅꯅꯦ ꯅꯨꯃꯤꯗꯥꯡ ꯋꯥꯏꯔꯝꯖꯦ ꯑꯣꯝ ꯆꯥꯛꯅꯗ꯭ꯔꯣ ꯌꯥꯝꯅ
ꯎꯝ ꯑꯣꯝꯆꯥꯛꯅꯔꯒꯥ ꯅꯣꯡ ꯇꯥꯌꯦꯅ ꯀꯩꯁꯨ ꯏꯪꯗꯦ
ꯏꯪꯗꯦ ꯑꯗꯨꯏ ꯃꯊꯛꯇ ꯑꯃꯨꯛ ꯃꯩ ꯑꯃꯨꯛ ꯊꯠꯈ꯭ꯔꯅꯤ ꯁꯥꯔꯤꯕ ꯃꯊꯛꯇꯨꯗ ꯃꯩ ꯑꯃꯨꯛ ꯃꯨꯊꯠꯈ꯭ꯔꯅꯤ ꯈꯪꯗꯦ ꯍꯨꯖꯤꯛꯀꯥꯟ ꯃꯩꯖꯦ ꯒꯌꯥꯟ ꯃꯦꯟ ꯑꯝ ꯇꯥꯗꯦ ꯈꯤꯇꯪ ꯁꯥꯔꯦꯅ ꯑꯗꯨꯝ ꯊꯥꯕꯤꯔꯛꯀꯗ꯭ꯔꯥ ꯃꯨꯊꯠ ꯈ꯭ꯔꯅꯤ ꯑꯗꯨꯗꯒꯤ ꯅꯣꯡ ꯇꯥꯕꯣꯏꯗꯤ ꯑꯃꯨꯛ ꯐꯕ ꯅꯣꯡ ꯇꯥꯔꯗꯤ ꯈꯔꯃꯨꯛ ꯏꯪꯉꯦ ꯑꯗꯨꯁꯨ ꯅꯠꯇꯦ ꯍꯧꯖꯤꯛꯀꯥꯟ ꯅꯣꯡꯖꯤꯅ ꯇꯥꯔꯁꯨ ꯑꯗꯨꯝ ꯁꯥꯕꯤꯅꯤ ꯑꯣꯝꯁꯥꯛꯅꯔꯒ ꯒ꯭ꯌꯥꯟꯒ ꯇꯖꯥ ꯂꯥꯛꯆꯄꯣꯠꯇꯦꯗꯥ
ꯑꯗꯩ ꯃꯩꯖꯤꯅꯦꯃꯦ ꯍꯟꯗꯛ ꯃꯔꯛꯁꯦ ꯌꯥꯝ ꯅꯨꯡꯉꯥꯏꯇ꯭ꯔꯤꯁꯦ
ꯃꯩꯖꯤꯅꯤ ꯏ ꯌꯥꯝ ꯀꯥꯔꯤꯁꯦ ꯑꯩ ꯑꯌꯨꯛ ꯅꯨꯡꯊꯤꯟꯗ ꯃꯨꯠꯂꯁꯨ ꯅꯨꯃꯤꯗꯥꯡꯁꯤꯗꯤ ꯑꯗꯨꯝ ꯆꯥꯡ ꯅꯥꯏ ꯊꯥꯔꯣꯕ ꯃꯣꯏ ꯑꯌꯨꯛ ꯅꯨꯡꯗꯤꯟꯗ ꯑꯇꯩ ꯑꯇꯩ ꯁꯦꯝꯕ ꯈꯣꯠꯄ ꯑꯗꯨꯒꯤ ꯊꯕꯛ ꯇꯧꯔꯝꯕꯁꯨ ꯌꯥꯏ ꯑꯗꯨꯗꯤ ꯑꯝꯇ ꯀꯩꯅꯣ ꯇꯧꯗꯦ ꯑꯗꯨꯗꯤ ꯑꯗꯨꯗ ꯃꯨꯊꯠꯄꯗꯨꯗꯤ ꯀꯔꯤꯝ ꯈꯟꯗ꯭ꯔꯦꯕ ꯅꯨꯃꯤꯠ ꯇꯥꯔꯀꯥꯟ ꯃꯨꯠꯊꯠꯂꯛꯄꯖꯤꯅꯦ ꯄꯔꯥꯟ ꯌꯥꯝ ꯆꯥꯛꯏꯖꯦ
ꯑꯩꯈꯣꯏ ꯃꯊꯛ ꯊꯣꯡꯕꯄꯗꯩꯁꯦ ꯌꯥꯝ ꯁꯥꯔꯦꯕ ꯑꯩꯈꯣꯏꯗꯤ ꯍꯧꯖꯤꯛ
ꯀꯥꯏꯗꯩꯅꯣ ꯎꯁ ꯑꯩꯈꯣꯏꯐꯧ ꯈꯨꯠꯁꯥ ꯑꯃꯅꯤ
ꯈꯔꯕꯨ ꯐꯔꯤ ꯅꯣꯏꯗꯤ ꯑꯩꯈꯣꯏꯗꯤ ꯀꯃꯥꯏ ꯇꯧꯔꯝꯃꯅꯤ
ꯎꯝ ꯑꯗꯣ ꯑꯩꯈꯣꯏꯅꯥ ꯆꯦꯛ ꯃꯅꯤꯟ ꯅꯨꯡꯁꯥꯗꯣ ꯗꯥꯏꯔꯦꯛ ꯐꯨꯔꯦꯕ
ꯍꯣꯏ ꯊꯝꯃꯒꯦ ꯑꯗꯨꯗꯤ ꯍꯣꯔꯦꯟ ꯑꯃꯨꯛ ꯇꯧꯔꯛꯑꯒꯦ
ꯎꯝ ꯇꯧꯔꯣ